ꯑꯣ ꯍꯂꯣ
ꯇꯥꯕꯔꯣꯏꯗꯣ
ꯑꯣ ꯇꯥꯔꯦ ꯇꯥꯔꯦ ꯏ ꯇꯥꯎ
ꯑꯣ ꯄꯩꯈꯥ ꯍꯥꯏꯗꯣꯛꯈꯤꯕꯣ ꯀꯃꯥꯏꯅ ꯇꯧꯔꯒꯦ
ꯥ ꯇ ꯃꯥꯔꯛꯇꯣ ꯑꯗꯨꯝ ꯌꯧꯋꯦ ꯍꯥꯏꯇꯥꯔꯦ ꯏ ꯇꯥꯎ ꯃꯥꯔꯛꯇꯣ ꯀꯩꯅꯣꯃꯨꯛꯇꯤ ꯐꯪꯉꯦꯕ ꯑꯥꯏꯠꯇꯤ ꯃꯌꯥꯃꯨꯛꯇꯤ ꯐꯪꯉꯦ ꯑꯗꯨꯗꯣ ꯏꯇꯥꯎꯗꯤ ꯀꯃꯥꯏ ꯀꯃꯥꯏ ꯇꯧꯔꯒꯦ
ꯑꯣ ꯑꯁ ꯅꯪꯗꯤ ꯐꯅꯌꯥꯝ ꯋꯥꯡꯉꯤꯅꯦ ꯑꯩꯗꯤ ꯌꯧꯗ꯭ꯔꯦꯅꯦ ꯑꯩꯅ ꯇꯧꯕ ꯑꯦꯛꯁꯄꯦꯛ ꯇꯧꯕꯗꯨꯒ
ꯑꯦ ꯁꯣꯏꯗ ꯁꯤꯆꯒꯤ ꯀ꯭ꯂꯥꯁ ꯇꯨꯌꯦꯞꯀꯤ ꯑꯦꯛꯖꯥꯝꯗꯨꯅ ꯂꯣꯏꯕꯁꯨ ꯅꯠꯇꯕꯖꯤꯗ ꯃꯈꯥꯗꯤ ꯀꯃꯥꯏ ꯀꯃꯥꯏꯅ ꯇꯧꯒꯦ ꯈꯜꯂꯤꯒꯦ
ꯃꯈꯥ ꯁꯨꯝ ꯖꯦꯅꯔꯦꯜ ꯂꯥꯏꯟ ꯇꯧꯒꯅꯤ ꯏꯇꯥꯎ ꯑꯗꯨ ꯅꯪꯒꯤꯗꯣ ꯈꯤꯇꯪ ꯇꯞꯄ ꯃꯥꯜꯂꯦ ꯈꯤꯇꯪ ꯍꯧꯒꯠꯄ ꯌꯥꯕ꯭ꯔꯣ ꯑꯝꯇ ꯌꯦꯡꯉꯣ ꯃꯥꯏꯀ꯭ꯔꯣꯐꯣꯟ ꯀꯔꯝ ꯅꯛꯁꯤꯟꯒꯦꯔꯥ
ꯍꯣꯏ ꯅꯛꯁꯤꯡꯒꯤ ꯇꯥꯎ
ꯑꯣ ꯑꯣ ꯌꯥꯔꯦ ꯌꯥꯔꯦ ꯑꯗꯨꯗꯤ ꯇꯥꯦ ꯅꯨꯡꯉꯥꯏꯔ
ꯃꯈꯥꯗꯣ ꯏꯇꯥꯎ ꯀꯩ ꯇꯧꯒꯦ ꯍꯥꯏꯕ ꯍꯧꯖꯀꯤꯗꯣ
ꯖꯦꯅꯦꯔꯦꯜ ꯂꯥꯏꯟ ꯁꯨꯝ ꯇꯝꯊꯒꯦꯅ ꯈꯜꯂꯤ ꯑꯇꯣꯞꯄ ꯑꯩ ꯀꯌꯥ ꯊꯣꯏꯗꯣꯛꯅ ꯈꯟꯗꯦ ꯑꯗꯨꯒꯤ
ꯀꯔꯤ ꯁꯕꯖꯦꯛꯇꯗꯤ ꯇꯧꯒꯦ ꯈꯜꯂꯤꯅꯣ ꯀꯩ ꯁꯕꯖꯦꯛꯇꯗꯤ ꯇꯧꯒꯦ ꯈꯜꯂꯤꯅꯣ ꯑꯇꯥ
ꯑꯣ ꯑꯩꯁꯦ ꯁꯨꯝ ꯐꯤꯖꯤꯛꯁꯇ ꯈꯔ ꯆꯠꯊꯁꯤꯔꯅ ꯈꯜꯂꯤꯕꯣ ꯐꯤꯖꯤꯛꯁ ꯇꯧꯒꯦꯅꯗꯤ ꯈꯜꯂꯤꯗꯣ
ꯑꯣ ꯐꯩꯌꯦ ꯐꯩꯌꯦ ꯑꯗꯣ ꯀꯣꯂꯦꯖꯁꯤ ꯑꯩꯁꯨ ꯖꯦꯅꯦꯔꯦꯜ ꯂꯥꯏꯟ ꯇꯧꯅꯤꯡꯉꯤ ꯑꯗꯣ ꯅꯤꯠꯀꯨꯝꯕꯁꯨ ꯁꯨꯝ ꯇꯨꯌꯦꯜꯞ ꯂꯣꯏꯔꯛꯄꯁꯤꯗ ꯊꯥꯍꯟꯁꯤꯔꯥ ꯖꯦꯒꯨꯝꯕ ꯁꯨꯝ ꯀꯣꯏꯁꯟꯒꯨꯝꯕ ꯑꯦꯇꯦꯝ ꯇꯧꯕ ꯉꯝꯕ ꯌꯥꯎꯔꯒꯗꯤ ꯈꯔ ꯈꯔ ꯁꯨꯝ ꯌꯦꯡꯁꯤꯟꯁꯤꯔꯅ ꯈꯜꯂꯤꯅꯤ ꯖꯦꯅꯦꯔꯦꯜ ꯂꯥꯏꯟꯕꯨꯗꯤ ꯑꯩ ꯍꯥꯟꯅꯗꯤ ꯇꯧꯒꯦꯅ ꯈꯟꯕ
ꯑꯗꯨꯝ ꯆꯍꯤ ꯑꯃ ꯀꯩ ꯑꯃ ꯑꯗꯨꯝ ꯇ꯭ꯔꯥꯏ ꯇꯧꯔꯝꯕ ꯀꯩꯁꯨ ꯀꯥꯏꯗꯦꯗ ꯀꯃꯥꯏꯅ ꯇꯧꯕꯅꯣꯗꯀꯣ
ꯍꯇꯥ ꯀꯣ ꯀ ꯅꯣꯗꯤ ꯑ ꯀꯣꯂꯦꯖꯇꯨ ꯏ ꯇꯥꯎꯈꯤ
ꯀꯣꯂꯦꯖꯁꯦ ꯁ꯭ꯋꯥꯏꯗ ꯁꯨꯝ ꯇꯧꯔꯅꯤꯗ ꯑꯗꯣ ꯃꯄꯥꯟꯂꯣꯝꯗ ꯆꯠꯄꯗꯤ ꯄꯥꯝꯗꯦ ꯄꯥꯝꯃꯦ ꯑꯗꯣ ꯈꯔ ꯋꯥꯔꯅꯤ ꯑꯗꯨꯒꯤ ꯃꯥꯔꯛꯁꯨ ꯋꯥꯡꯍꯧꯗ꯭ꯔꯕꯅꯤꯅ ꯄꯩꯁꯥꯁꯨ ꯊꯥꯗꯅꯤꯡꯉꯛꯑꯔꯣꯏ ꯑꯗꯨꯒꯤ ꯁꯗꯁꯟ ꯇꯧꯔꯅꯤ
ꯑꯣ ꯍꯣꯏꯗꯣ ꯑꯗꯣ ꯀꯩꯅꯣꯗꯤ ꯍꯟꯇꯛ ꯀ꯭ꯋꯦꯠꯀ ꯊꯥꯈꯤꯕꯗꯨꯣ ꯀꯩꯝꯇ ꯊꯥꯍꯧꯗ꯭ꯔꯣꯩꯗꯣ
ꯀ꯭ꯋꯦꯠꯂꯣ ꯑꯩ ꯀꯋꯦꯠ ꯊꯥꯒꯤꯗ꯭ꯔꯦꯗ ꯑꯗꯨꯝ ꯊꯥꯒꯤꯗ꯭ꯔꯦ ꯁ꯭ꯋꯥꯏꯗ ꯁꯨꯝ ꯇꯧꯔꯒꯦꯅꯀꯣ ꯑꯗꯨ ꯊꯥꯒꯤꯗ꯭ꯔꯦ ꯏꯇꯥꯎ ꯏꯇ ꯑꯗꯨ ꯅꯤꯠ ꯇ꯭ꯔꯥꯏ ꯇꯧꯒꯦ ꯖꯤ ꯇ꯭ꯔꯥꯏ ꯇꯧꯒꯦꯗꯤ ꯀꯥꯏꯗ ꯀꯃꯥꯏꯅ ꯀꯣꯆꯤꯡ ꯅꯨꯡꯖꯤꯡ ꯀꯃꯥꯏꯅ ꯇꯧꯗꯣꯏꯅꯣ
ꯀꯣꯆꯤꯡꯁꯦ ꯑꯍꯥꯟꯕꯩꯗꯤ ꯑꯩ ꯍꯟꯗꯛꯀꯤ ꯑꯣꯏꯅꯗꯤ ꯐ꯭ꯔꯦꯁꯔꯁꯀꯤ ꯑꯣꯏꯅꯗꯤ ꯀꯣꯆꯤꯡ ꯑꯃꯝꯇ ꯌꯥꯎꯔꯣꯏꯒꯦ ꯈꯜꯂꯦ ꯑꯗꯨꯒ ꯑꯩ ꯑꯗꯨꯝ ꯊꯥꯔꯒꯦ ꯑꯗꯨꯒ ꯃꯊꯪ ꯆꯍꯤꯗ ꯀꯣꯆꯤꯡ ꯑꯃꯝꯇꯪ ꯌꯥꯎꯊꯣꯛꯑꯒ ꯊꯥꯒꯦꯅ ꯈꯜꯂꯤꯌꯦ
ꯌꯥꯏ ꯑꯍꯥꯟꯕꯩꯗꯣ ꯀꯃꯥꯏꯅ ꯇꯧꯕꯅꯣꯗꯣ ꯑꯦ ꯑꯩ ꯄꯣꯇꯦꯟꯁꯤꯌꯦꯜꯗꯣ ꯀꯌꯥꯝ ꯂꯩꯕꯅꯣꯗꯣ ꯌꯦꯡꯊꯣꯛꯄ ꯑꯣꯏꯅꯣꯀꯣ
ꯇꯧ
ꯑꯗꯨꯒ ꯑꯦ ꯑꯩ ꯁꯤꯕꯣꯛꯇꯤ ꯉꯝꯃꯤꯕꯅꯤꯅ ꯌꯧꯅꯕ ꯍꯣꯠꯅꯕꯗꯩ ꯁꯨꯃꯥꯏꯅꯗꯤ ꯆꯪꯒꯅꯤ ꯀꯥꯏꯗ ꯈꯪꯅꯕꯀꯣ
ꯍꯣꯏ ꯢꯇꯩ ꯏꯇꯎ ꯍꯣꯏ ꯐꯦꯃꯤꯂꯤꯗꯤ ꯀꯃꯥꯏꯅ ꯄꯩꯁꯥ ꯅꯨꯡꯁꯥꯗꯤ ꯀꯃꯥꯏꯅ ꯇꯧꯒꯦ ꯍꯧꯖꯤꯛꯀꯥꯟ ꯌꯥꯝꯅ ꯋꯥꯕ ꯑꯣꯏꯕ꯭ꯔꯣ ꯀꯃꯥꯏꯅ ꯇꯧꯅꯤ
ꯍꯧꯖꯤꯛꯁꯦ ꯈꯔ ꯋꯥꯏ ꯂꯥꯟꯒꯤ ꯀꯩꯒꯤ ꯇꯧꯈꯤꯕꯗꯨꯒꯀꯣ ꯕꯦꯛꯀꯞꯁꯤ ꯉꯝꯗ꯭ꯔꯤ ꯑꯗꯒꯤ ꯑꯩꯈꯣꯏꯒꯤꯗꯤ ꯑꯃꯨꯛ ꯏꯇꯥꯎ ꯍꯣꯏꯅꯥꯁꯨ ꯍꯦꯟꯅ ꯈꯪꯉꯤꯗꯨꯅꯤ ꯉꯥ ꯐꯥꯔꯒꯥ ꯍꯤꯡꯕꯅꯤꯗꯣ ꯉꯥ ꯐꯕ ꯍꯥꯏꯖꯤꯇꯕꯨ ꯐꯥꯔꯗꯤ ꯄꯩꯁꯥ ꯊꯣꯛꯑꯦ ꯐꯥꯗ꯭ꯔꯗꯤ ꯊꯣꯛꯇ꯭ꯔꯦ ꯑꯗꯨꯗꯨꯒꯤ ꯑꯗꯨꯃꯥꯏꯅ ꯈꯔ ꯂꯩ ꯀꯟꯗꯤꯁꯟꯗꯨ ꯏꯇꯥꯎ
ꯍꯣꯏ ꯁꯨꯝ ꯌꯦꯡꯉꯨ ꯁꯤꯗ ꯁꯨꯝ ꯇꯦꯛ ꯇꯦꯛ ꯇꯧꯔꯒ ꯁ ꯑꯩꯈꯣꯏ ꯀꯣꯂꯦꯖ ꯀꯨꯝꯕ ꯁꯨꯝ ꯀꯥꯔꯗꯤ ꯑꯩꯈꯣꯏꯁꯨ ꯑꯉꯥꯡ ꯀꯣꯆꯤꯡꯕꯨ ꯇꯧꯕꯤꯔꯁꯨ ꯑꯃ ꯇꯧ ꯇꯧꯔꯒ
ꯍꯣꯏ ꯑꯗꯨꯃꯥꯏꯅ ꯇꯧ ꯇꯥꯃꯤ ꯌꯥꯅꯤ ꯌꯥꯅꯤ ꯏꯇꯥꯎ ꯏꯇꯥꯎꯗꯤ ꯀꯩꯗ ꯇꯧꯗꯣꯏꯅꯣ ꯅꯪ ꯉꯁꯥꯏ ꯅꯦꯠ ꯖꯤꯅ ꯇꯧꯕꯗꯨ ꯇꯧꯔꯒ ꯑꯗꯨꯗ ꯃꯥꯏ ꯄꯥꯛꯑꯒꯕꯨꯗꯤ ꯌꯥꯝ ꯐꯔꯦ
ꯍꯣꯏ
ꯑꯗꯨ ꯀꯩꯅꯣ ꯇꯧꯗ꯭ꯔꯗꯤ ꯀꯣꯂꯦꯖ ꯇꯧꯒꯦ ꯀꯥꯏꯅ ꯈꯜꯂꯤ ꯀꯥꯏꯅ ꯉꯁꯥꯏ ꯄꯟꯈꯤꯕꯗꯣ
ꯍꯣꯏ ꯍꯣꯏ
ꯑꯗꯨ ꯇꯧꯔꯗꯤ ꯀꯩ ꯁꯕꯖꯦꯛ ꯇꯧꯗꯣꯏꯅꯣ
ꯑꯩꯁꯨ ꯐꯤꯖꯤꯛꯁ ꯅꯠꯇ꯭ꯔꯒ ꯃꯦꯠꯁꯁꯤꯗꯔ ꯑꯃ ꯑꯣꯟꯁꯤꯟꯒꯦꯅꯗꯤ ꯈꯜꯂꯤꯌꯦ ꯏꯇꯥꯎ
ꯑꯦ ꯑꯗꯨꯗꯤ ꯅꯪ ꯑꯗꯨꯃꯥꯏꯅ ꯅꯪ ꯄꯥꯝꯕꯒꯤ ꯐꯤꯖꯤꯛꯁ ꯃꯦꯠꯁ ꯄꯥꯝꯕꯒꯤ ꯇꯧꯔꯗꯤ ꯅꯤꯠ ꯖꯤꯗꯨꯗ ꯑꯗꯨꯝ ꯀꯨꯟꯊꯒꯦꯗꯤ ꯌꯥꯗꯤ ꯌꯥꯅꯤꯌꯦ
ꯍꯣꯏ ꯇꯥꯎ ꯍꯧꯖꯤꯛ ꯑꯩꯁꯨ ꯃꯦꯠꯁ ꯇꯝꯅꯤꯡꯉꯤꯁꯦ ꯃꯦꯠꯁꯁꯦ ꯍꯧꯖꯤꯛ ꯌꯥꯝꯅ ꯃꯦꯠꯁꯁꯦ ꯆꯪꯈꯤꯕ ꯃꯇꯝꯗ ꯀꯥꯟꯅꯗꯕ ꯃꯇꯝ ꯍꯤꯔꯝ ꯑꯃꯗꯤ ꯂꯩꯇꯦꯗꯅ ꯃꯣꯏꯗꯤ ꯑꯗꯨ ꯃꯦꯠꯁꯁꯤꯁꯨ ꯑꯃꯨꯛ ꯊꯝꯅꯤꯡꯕ ꯍꯥꯏꯇꯥꯔꯦꯀꯣ ꯐꯤꯖꯤꯛꯁ ꯅꯠꯇ꯭ꯔꯒ ꯃꯦꯠꯁꯁꯤ ꯑꯣꯞꯁꯟ ꯊꯝꯃꯒꯦꯅ ꯈꯂꯦ ꯄ꯭ꯂꯥꯟ ꯕꯤ ꯑꯣꯏꯅ ꯖꯤ ꯅꯤꯌ ꯁꯤꯁꯨ ꯈꯅꯤ ꯈꯜꯂꯣꯏ ꯑꯩ ꯏꯁꯥꯅ ꯄꯥꯝꯕ ꯀꯣꯂꯦꯖꯇꯨ ꯈꯅꯤ ꯈꯜꯂꯣꯏ ꯂꯩꯇꯕꯅꯤꯅ ꯑꯗꯨꯝꯕꯁꯨ ꯂꯩꯕꯅꯤꯅ
ꯍꯣꯏ ꯑꯗꯣ ꯍꯧꯖꯤꯛꯀꯤ ꯍꯥꯏ ꯁꯕꯖꯦꯛ ꯈꯩꯗꯣꯀꯣ ꯃꯦꯠꯁ ꯐꯤꯖꯤꯛꯁ ꯑꯗꯨꯝ ꯃꯄꯥꯕꯨ ꯆꯨꯝꯃꯗꯤ ꯑꯗꯨꯝ ꯃꯤ ꯑꯉꯥꯡꯈꯩꯕꯨ ꯑꯣꯏꯔꯣ ꯄꯦꯔꯦꯟꯁꯈꯩꯕꯨ ꯑꯣꯏꯔꯣ ꯑꯗꯨꯝ ꯄꯥꯝꯅꯕꯅꯦꯕ
ꯍꯣꯏ
ꯑꯩꯈꯣꯏꯅ ꯐꯖꯅ ꯍꯦꯛ ꯀꯩꯅꯣ ꯇꯧꯈ꯭ꯔꯗꯤ
ꯏꯇꯥꯎ ꯑ ꯂꯩꯕꯗꯤ ꯀꯣꯂꯦꯖ ꯀꯩꯀꯥꯗꯤ ꯔꯦꯟꯗ ꯂꯩꯗꯣꯏꯔꯥ
ꯑꯧ ꯔꯦꯟꯇ ꯂꯩꯇꯥꯕꯅꯤ ꯔꯦꯟꯇ ꯂꯩꯔꯒ ꯇꯧꯒꯦꯗꯣ
ꯑꯩꯁꯨ ꯀꯣꯆꯤꯡ ꯇꯧꯔꯗꯤ ꯔꯦꯟꯗ ꯑꯗꯨꯒꯨꯝꯕ ꯂꯩꯔꯒꯦ ꯑꯗꯨꯒ ꯇꯧꯒꯦꯅ ꯈꯜꯂꯤꯌꯦ
ꯑꯣ ꯑꯦ ꯑꯗꯨꯗꯤ ꯑꯗꯨꯝ ꯄꯨꯟꯕ ꯌꯥꯅꯤꯅꯀꯣ
ꯄꯨꯟꯕ ꯌꯥꯅꯤꯌꯦ ꯗꯨꯝ ꯇꯥꯊꯣꯛ ꯇꯥꯁꯤꯟ ꯁꯨꯃꯥꯏ ꯁꯨꯃꯥꯏꯅ ꯇꯧꯔꯤ ꯈꯣꯠꯂꯤ ꯃꯌꯥꯝ ꯅꯣꯏꯒꯤꯗꯤ ꯏꯆꯤꯜ ꯏꯅꯥꯎ ꯀꯌꯥ ꯁꯨꯏꯅꯣ ꯏꯇꯥꯎ
ꯑꯩꯈꯣꯏꯁꯦ ꯑꯍꯨꯝꯅꯦ ꯑꯩꯒ ꯏꯆꯟꯅꯨꯄꯤ ꯑꯅꯤ ꯑꯃꯒ
ꯎꯝ
ꯑꯃ ꯏꯆꯟꯟꯅꯨꯄꯤꯗꯣ ꯑꯃꯗꯤ ꯀ꯭ꯂꯥꯁ ꯍꯧꯖꯤꯛ ꯁꯚꯦꯟ ꯑꯗꯨꯃꯥꯏꯅ ꯀꯥꯔꯦ ꯑꯃꯗꯨꯅ ꯈꯔ ꯄꯤꯛꯏ
ꯍꯣꯏ
ꯏꯇꯥꯎꯑꯣ ꯍꯣꯏꯗꯤ ꯀꯌꯥꯅꯣ
ꯀꯣꯏꯖꯨ ꯑꯍꯨꯝꯅꯦ ꯈꯣꯏꯖꯨ ꯅꯨꯄꯥꯥ ꯏꯊꯟ ꯑꯗꯨꯅꯤ ꯑꯗꯨꯅ ꯇꯨꯌꯦꯂ꯭ꯚ ꯂꯣꯏꯔꯛꯄꯗ ꯉꯥꯏꯔꯤ ꯃꯊꯥ ꯑꯗꯨꯝ ꯁꯥꯕ ꯍꯧꯔꯦ ꯇꯧꯔꯤ
ꯑꯥ ꯀꯩꯅꯣ ꯍꯧꯖꯤꯛꯀꯤ ꯆꯥꯛ ꯏꯁꯤꯡꯗꯤ ꯎꯅꯕꯤꯔꯕ ꯀꯃꯥꯏꯅ ꯇꯧꯒꯦ
ꯆꯥꯛ ꯏꯁꯤꯡ ꯆꯥꯛ ꯏꯁꯤꯡ ꯇꯧ ꯇ꯭ꯔꯤꯗꯣ
ꯎꯝ ꯏꯃꯥꯅ ꯊꯣꯡꯉꯤꯑꯣ ꯀꯅꯥ ꯊꯣꯡꯉꯤꯅꯣ
ꯅꯒ ꯇꯧꯔꯤꯕꯅꯦ ꯂꯣꯏꯗꯤ ꯂꯣꯏꯔꯛꯀꯦ ꯍꯥꯏꯔꯅꯤ ꯉꯍꯥꯛ ꯂꯩꯔꯗꯤ
ꯎꯝ ꯑꯗꯨ ꯅꯣꯏ ꯏꯆꯟꯅꯨꯄꯤ ꯍꯣꯏꯗꯤ ꯀꯩꯀꯩꯗ ꯍꯣꯠꯅꯔꯤꯒꯦ ꯍꯧꯖꯤꯛ ꯀꯃꯥꯏꯅ ꯇꯧꯔꯤꯅꯣ
ꯑꯗꯨ ꯃꯣꯏ ꯍꯟꯗꯛ ꯀ꯭ꯂꯥꯁ ꯁꯚꯦꯟ ꯀꯥꯕꯅꯦ
ꯎꯝ
ꯑꯩꯈꯣꯏꯒꯤꯁꯤ ꯃꯅꯥꯛꯇ ꯄ꯭ꯔꯥꯏꯚꯦꯠ ꯁ꯭ꯀꯨꯜ ꯑꯃ ꯂꯩꯌꯦ ꯑꯗꯨꯗ ꯇꯧꯋꯦ ꯃ ꯀ꯭ꯂꯥꯁ ꯁꯕꯦꯟ ꯍꯟꯗꯛ ꯍꯟꯗꯛ ꯁꯕꯦꯟ ꯀꯥꯕꯅꯤ
ꯏꯇꯥꯎꯅ ꯑꯗꯨꯝ ꯈꯔ ꯈꯔ ꯀꯩꯅꯣ ꯇꯧꯔꯤ ꯍꯥꯏꯗꯨꯗ ꯂꯥꯏꯔꯤꯛ ꯇꯥꯛꯄꯤꯔꯁꯨ ꯑꯗꯨꯝ ꯌꯥꯏꯗꯅ ꯀꯣꯂꯦꯖ ꯍꯦꯛ ꯇꯧꯗ꯭ꯔꯤꯉꯩꯗ ꯐꯖꯅ
ꯂꯩꯃꯤꯟꯅꯕꯅꯤꯅ ꯑꯗꯨꯝ ꯇꯥꯛꯑꯦ ꯑꯗꯣ ꯍꯟꯗꯛꯇꯤ ꯑꯃꯨꯛ ꯀꯣꯂꯦꯖ ꯇꯧꯔꯗꯤ ꯑꯃꯨꯛ ꯃꯣꯏꯒ ꯑꯃꯨꯛ ꯂꯣꯏꯅꯕꯗꯣ ꯑꯃꯨꯛ ꯐꯪꯉꯔꯣꯏ ꯃꯣꯏ ꯇꯧꯖꯍꯧꯔꯖꯅꯤ꯫ ꯑꯩꯠ ꯂꯦꯠ ꯀꯣꯂꯦꯖ ꯇꯧꯗꯔ꯭ꯤ꯫ ꯀꯥꯟꯗꯗꯤ ꯑꯗꯨꯝ ꯃꯣꯏꯒ ꯂꯣꯏꯅꯔꯒ ꯑꯗꯨꯝ ꯈꯔ ꯑꯗꯨꯝ ꯇꯥꯛꯑꯦ
ꯑꯉꯥꯡ ꯇꯥꯛꯄꯁꯨ ꯌꯥꯝ ꯀꯥꯟꯗꯤ ꯀꯥꯅꯕꯖꯥꯠꯅꯤꯀꯣ ꯏꯇꯥꯎ꯫
ꯑꯦ ꯀꯥꯟꯅꯩ-ꯀꯥꯟꯅꯩ ꯏꯇꯥꯎ ꯑꯩꯈꯣꯏꯅ ꯅꯍꯥꯟꯋꯥꯏ ꯑꯈꯣꯏꯅ ꯊꯦꯡꯅꯔꯤꯉꯩꯗ ꯑꯩꯈꯣꯏꯅ ꯀ꯭ꯂꯥꯁ ꯁꯚꯦꯟ ꯀꯥꯏꯉꯩꯗ ꯑꯥꯏꯠ ꯀꯥꯏꯉꯩꯗ ꯍꯩꯈꯤꯗꯕ ꯍꯩꯕꯗꯣ ꯋꯥꯅꯒ ꯊꯣꯛꯈꯤ ꯃꯌꯥꯝꯗꯣ ꯍꯣꯏ ꯃꯣꯏꯗ ꯇꯥꯛꯊꯣꯛ ꯀꯥꯟꯗꯀꯣ
ꯑꯗꯨꯒꯨꯝꯕꯩ ꯅꯨꯡꯉꯥꯏꯕꯗꯣ ꯍꯜꯂꯣ ꯇꯥꯕ꯭ꯔ ꯏꯇꯥꯎ꯫ ꯏꯇꯥꯎꯒꯤ ꯚꯣꯏꯁꯇꯣ ꯑꯃꯨꯛ ꯇꯥꯈꯤꯗ꯭ꯔ ꯃꯥꯜꯂꯦ꯫ ꯏꯇꯥꯎ ꯇꯥꯕ꯭ꯔꯣ ꯍꯂꯣ ꯏꯇꯥꯎ꯫ ꯇꯥꯕꯔꯣ ꯏꯇꯥꯎ ꯏꯇꯥꯎ ꯈꯣꯟꯖꯦꯜꯗꯨ ꯈꯤꯇꯪ ꯅꯦꯋꯥꯛ ꯅꯨꯡꯉꯥꯏꯇ꯭ꯔꯕ ꯃꯥꯜꯂꯦ